ꯎꯄꯨ ꯇꯥꯕꯣ
ꯇꯥꯔꯕꯨꯣ
ꯄ꯭ꯔꯥ
ꯑꯣ
ꯍꯜꯂꯣ
ꯆꯗ꯭ꯔꯣ ꯇꯥꯗ꯭ꯔꯣ ꯀꯩ ꯀꯩ ꯀꯩꯅꯣ ꯇꯥꯏꯌꯦ ꯇꯥꯏ
ꯩ ꯀꯩꯒꯤꯗꯣ ꯀꯩꯁꯨ ꯇꯧꯗꯦ ꯅꯪꯗꯤ
ꯍꯥꯥ
ꯀꯩꯁꯨ ꯇꯧꯗꯦ ꯅꯪꯗꯤ
ꯑꯩꯁꯨ ꯍꯧꯖꯤꯛ ꯈꯛꯇ ꯂꯧ ꯂꯧꯗꯒꯤ ꯑꯃꯨꯛ ꯍꯜꯂꯛꯏꯅꯤꯅꯦ
ꯑꯦ ꯅꯣꯡ ꯆꯨꯗ꯭ꯔꯣ
ꯉꯍ ꯉꯍꯥꯛ ꯑ ꯉꯍꯥꯛꯇꯪ ꯆꯨꯔꯒ ꯑꯃꯨꯛ ꯇꯣꯛꯈꯤ ꯅꯪꯗꯤ ꯀꯅꯥ ꯀꯅꯥ ꯂꯩꯦ ꯅ
ꯑꯩꯈꯣꯏ ꯀꯥꯄꯒ ꯑꯗꯨꯝ ꯂꯩꯔꯤꯔꯪꯗꯦ
ꯍꯥꯏꯗꯤ ꯑꯩꯈꯣꯏ ꯕꯕꯥ ꯈꯣꯏꯒ ꯂꯧꯕꯨꯛ ꯆꯠꯂꯨ
ꯑꯦ
ꯉꯁꯤꯗꯤ ꯀꯩ ꯃꯊꯦꯜ ꯆꯥꯔꯒꯦ
ꯀꯩꯅꯁꯤꯔꯣꯑꯣ ꯆꯥꯛ ꯆꯥꯍꯗ꯭ꯔꯤꯌꯦ ꯑꯪꯗꯤ
ꯇꯥꯕ꯭ꯔꯣ
ꯇꯥ ꯍꯦꯟꯅ ꯆꯥꯛ ꯆꯥꯗ꯭ꯔꯤ ꯍꯦ ꯆꯥꯛ
ꯑꯁꯤꯗꯤ ꯀꯔꯤ ꯃꯊꯦꯜ ꯆꯥꯔꯒꯦ ꯍꯥꯏꯔꯒ
ꯆꯥꯛ ꯆꯥꯗ꯭ꯔꯤꯌꯦ ꯆꯥꯛ ꯊꯣꯡꯗ꯭ꯔꯤꯦ ꯅꯪꯗꯤ
ꯑ ꯊꯦꯡꯒꯤꯍꯦ
ꯑ ꯊꯦꯡꯒꯦ ꯅꯪꯗꯤ
ꯑꯣꯏꯣꯏ ꯂ ꯑꯣꯏꯔꯦꯗ
ꯄꯁꯥ ꯀ ꯆꯪ ꯆꯔꯦ
ꯍꯪ
ꯇꯥꯗ꯭ꯔꯣ
ꯂꯝꯕꯤꯗ ꯆꯠꯂꯤꯔꯣ ꯂꯃꯤꯅꯦ ꯆꯔꯣ ꯅ ꯐꯣꯟ ꯇꯥꯕꯦ
ꯇꯥꯕ꯭ꯔꯣ ꯇꯥꯕꯣ